ꯍꯜꯂꯣ
ꯍꯥꯎ
ꯀꯗꯒ
ꯌꯨꯝꯗ ꯂꯩꯌꯦ
ꯍ ꯆꯔꯔꯕ
ꯆꯥꯗ꯭ꯔꯤ ꯅꯪ ꯆꯥꯔꯕ
ꯆꯥꯗ꯭ꯔꯔꯤ ꯀꯩꯅꯣꯝ ꯊꯛꯁꯤꯔꯥ ꯈꯜꯂꯦ
ꯀꯩ ꯊꯛꯇꯣꯏꯦꯕ
ꯈꯪꯗꯗ ꯁꯪꯒꯅ ꯀꯅꯤ
ꯎꯝꯝ ꯆꯥꯛ ꯑꯣꯏꯅ ꯆꯥꯒꯦꯗꯤ ꯄꯨꯡ ꯉꯥ ꯌꯧꯔꯁꯤꯕꯨ
ꯎꯝ ꯀ ꯀ
ꯍꯋꯥꯏ ꯊꯣꯡꯉꯅꯦ ꯑꯩꯈꯣꯏꯁꯦ ꯅꯣꯏ ꯅꯣꯏ ꯀꯩ ꯊꯣꯡꯉꯦꯕ
ꯍꯋꯥꯏ
ꯑꯣ ꯃꯥꯅꯔꯦꯅꯦ ꯑꯩ ꯎ ꯃꯣꯔꯣꯛ ꯂꯩꯕ꯭ꯔꯦꯟꯒꯦ ꯎ ꯃꯣꯔꯣꯛ ꯂꯩ ꯑꯗꯨ ꯃꯤꯃꯤꯁꯤꯡꯁꯨ
ꯄꯨꯐꯝꯝ ꯃꯤꯁꯦ ꯀꯥꯏ ꯀꯥꯏ ꯊꯦꯡꯉꯤꯣ ꯈꯪꯗꯦꯁꯦ ꯃꯆꯤ ꯃꯆꯤ ꯂꯣꯏꯆ ꯃꯆꯨ ꯑꯣꯜꯂꯝꯃꯦ ꯍꯥꯏꯕ
ꯆꯠ ꯄꯣꯈꯣꯞ ꯌꯦ ꯆꯂ ꯎꯝ
ꯃꯒꯤ ꯑꯣꯏ ꯍꯧꯔ ꯁꯥ ꯂꯩꯔꯝ ꯃꯔꯣꯏꯅꯦ
ꯊꯦꯡꯨ
ꯑꯩ ꯑꯩ ꯑꯆꯥꯄꯣꯠ ꯂꯣꯏ ꯂꯣꯏꯔꯝꯃꯅꯤ ꯈꯪꯉ
ꯍ ꯀꯨꯏꯅ ꯊꯝꯕ ꯌꯥꯗꯦ
ꯎꯝ ꯑ ꯑ ꯉꯅꯪ ꯄꯨꯡ ꯇꯔꯥꯃꯨꯛ ꯇꯥꯔꯦ ꯏꯔꯨꯖꯩꯗꯣ ꯄꯨꯡ ꯇꯔꯥꯗꯣ ꯁꯥꯟꯅꯍꯜꯂꯛꯑꯒ ꯑꯗꯨ ꯏ ꯃꯥꯂ ꯃꯍꯤ ꯆꯦꯜꯂꯦ
ꯑꯣꯏꯔ
ꯎꯝ ꯈ꯭ꯋꯥꯡ ꯅꯕꯒꯨꯝ ꯑꯦ
ꯌꯥꯝ ꯁꯥꯔꯦ
ꯁꯥꯔꯦ ꯂꯣꯡ ꯈꯤꯇꯪ ꯈꯤꯇꯪ ꯆꯨꯏ
ꯑꯗꯣ ꯑꯌꯨꯛꯇꯤ ꯏꯪꯉꯤ ꯌꯥꯝꯅ
ꯑꯌꯨꯛꯨꯗꯤ ꯈꯪꯗ꯭ꯔꯦꯁꯨ ꯃꯤꯀꯞ ꯊꯣꯛꯣꯛꯇꯅꯤꯅ
ꯑꯩ ꯎꯛꯇ ꯐꯤꯔ ꯎ ꯁꯕꯗ ꯦ ꯌꯥꯗꯦ
ꯎꯝ
ꯑꯩꯣꯏꯁꯨ ꯑꯗꯨꯝ ꯁꯨꯞꯄꯦ
ꯎꯝ ꯑꯦ ꯍ
ꯑꯩꯁꯦ ꯁꯝ ꯀꯛꯄꯅꯦꯣꯏ ꯁꯣꯏꯕ ꯅꯠꯇꯦ ꯊꯤꯔꯦ ꯍꯥꯏꯕ
ꯑ
ꯑꯩꯒꯤ ꯀꯩꯅꯣꯁꯦ ꯁꯛꯀꯤ ꯀꯩꯅꯣꯁꯦ ꯆꯦꯟꯖ ꯇꯧꯧꯕ꯭ꯔ ꯃꯥꯜꯂꯦꯕ
ꯂꯁꯅ ꯀꯁꯩꯔ
ꯍꯣꯏ ꯁꯥꯏ ꯊꯥꯗꯕꯁꯦ ꯐꯖꯗ꯭ꯔꯦꯕ ꯐꯖ꯭ꯔ ꯈꯤꯇꯪ ꯍꯡꯉ ꯍꯣꯏ ꯄꯨꯟꯁꯤ ꯆꯨꯞꯄ ꯁꯥꯏꯠ ꯊꯥꯗꯔ ꯂꯥꯛꯑꯅꯦ ꯑꯗꯨꯒ ꯄꯛꯇ꯭ꯔꯦ ꯍꯥꯏꯔ ꯁꯥꯏꯠ ꯊꯥꯗꯔꯛꯑꯒꯦ
ꯑꯗꯨꯃꯥꯏꯅ ꯑꯃ ꯇꯧꯔꯤꯁꯦ ꯀꯩꯅꯣ ꯅꯪꯒꯤ ꯍꯥꯏꯗꯤ ꯑꯗꯨꯃꯥꯏꯅ ꯑꯃ ꯇꯧꯔꯤꯁꯦ ꯃꯤꯟꯁ ꯁꯝꯈꯠꯄ ꯈꯨꯗꯤꯡꯒꯤ ꯑꯗꯨꯝ ꯁꯣꯏꯗ꯭ꯔꯣꯃꯅ ꯇꯣꯏꯅꯣ
ꯁꯣꯏꯕ ꯅꯠꯇ ꯁꯣꯏꯗꯤꯩ
ꯎꯝ
ꯁꯤ ꯍꯥꯏꯕꯅꯤ ꯀꯅ
ꯍꯧꯖꯤꯅꯦ ꯍꯥꯏꯁꯦ
ꯁꯛ ꯊꯤꯕꯒ ꯁꯝ ꯀꯛꯄ ꯁꯣꯏꯕꯒ ꯃꯔꯤ ꯂꯩꯅꯗꯦ
ꯎꯝ
ꯇꯔꯤꯔꯦ ꯇꯔꯦ ꯑꯁ ꯑꯩ ꯇꯂ ꯏꯗ ꯇꯂꯗ
ꯀꯩꯒꯤ ꯑꯣꯏꯗꯧꯔꯤꯔꯃ
ꯇꯨꯝꯅꯤꯡꯉꯦ ꯑꯕꯃꯣ
ꯎꯝ
ꯇꯨꯝꯃꯒꯦ ꯇꯧꯕꯅꯦꯕ ꯅꯪꯅ
ꯇꯨꯝꯃꯨ ꯀꯩ ꯇꯧꯅ ꯀꯩꯗꯧꯔꯒ
ꯇꯨꯝꯃꯣꯏꯒꯦ ꯇꯧꯕꯅꯦ ꯍꯥꯏꯕ
ꯎꯝ
ꯨꯂꯤꯒꯂꯣ ꯍꯗꯅꯦ ꯁꯥꯥꯁꯤꯗ
ꯎꯝ
ꯀꯔꯤꯁꯨ ꯂꯩꯇꯩ ꯁꯪꯒꯣꯝ ꯈꯛꯇ ꯉꯥꯏꯋꯦ
ꯆꯥꯎ ꯆꯅꯤ
ꯆꯥꯛꯇꯨ ꯍꯣꯔꯦꯟ ꯅꯨꯡꯊꯤꯟ ꯂꯥꯟꯁꯇꯅꯤꯒ ꯆꯄ ꯃꯅꯤ
ꯎ
ꯑꯗꯨꯗꯅ ꯐꯩ ꯍꯥꯏꯕ ꯅꯠꯇ꯭ꯔꯦ ꯆꯥꯛ ꯂꯝꯃꯦ ꯍꯥꯏꯕ
ꯑꯅꯦꯛ ꯆꯥꯕ ꯌꯥꯝ ꯁꯥꯎꯕ꯭ꯔꯕ
ꯑꯅꯤꯔꯛ ꯆꯥꯔꯒꯗꯤ ꯏꯁꯥꯗꯣ ꯆꯥꯎꯕ ꯀꯂꯣꯏꯗ꯭ꯔꯣ
ꯍꯣꯏꯅꯦ
ꯍꯪꯒꯣꯝ ꯊꯛꯈꯤꯕꯅ ꯐꯩꯌꯦ ꯍꯥꯏꯔꯦ
ꯎꯝ ꯅꯪ ꯀ꯭ꯔꯣꯁꯦꯠꯇꯤ ꯀꯃꯥꯏꯅ ꯇꯧꯔꯕ ꯀ ꯃꯦ ꯏꯟꯗꯛꯁꯟꯗ ꯇꯧꯋꯤ ꯄꯨꯂꯂꯝꯃꯤ ꯎꯝ
ꯑꯩ ꯀ꯭ꯔꯣꯁꯦꯠꯇꯣ
ꯎꯝ
ꯑꯅꯤ ꯂꯣꯟꯕ ꯑꯣ ꯑꯅꯤ ꯂꯣꯜꯂꯦ ꯑꯍꯨꯝ ꯂꯣꯟꯗꯣꯔꯦ
ꯀꯨꯂꯞ ꯅ ꯀꯌꯥꯅꯣ
ꯃꯉꯥꯔꯒ ꯁꯨꯝ ꯃꯥꯅ ꯊꯥꯔꯛꯏꯗꯨꯕꯨ ꯃꯥꯟꯅꯗꯕꯩ ꯇꯥꯏꯞ ꯇꯧꯕ ꯑꯩꯒꯤ ꯅꯉꯣꯟꯗ ꯍꯪꯗꯦ ꯇꯧꯔꯛꯑꯃꯅꯤ
ꯎꯝ ꯀꯌꯥꯝ ꯀꯌꯥꯝ ꯆꯥꯎꯕ ꯄꯣꯠꯅꯣꯃꯥꯏꯗꯨꯕꯣ
ꯐꯔꯕꯍꯅꯦ
ꯑꯗꯨ ꯊꯨ ꯆꯥꯏꯅꯤ ꯀꯩꯅꯣ
ꯍ
ꯎꯝ
ꯌꯥꯍꯕ ꯄꯦꯟꯄꯟꯗ ꯏ ꯆꯥ ꯀꯥꯁꯨ ꯥꯟꯙꯤꯗ ꯑꯇ ꯃꯅꯒ
ꯀꯆꯦꯂ
ꯅꯠꯇꯦ ꯒꯥꯔꯤꯒꯤ ꯃꯤꯔꯔꯗ ꯀꯣꯟꯁꯤꯟꯕꯗ
ꯔꯤꯦ ꯁꯕꯣꯏꯔ
ꯑꯆꯥ
ꯎꯝ
ꯂꯣ ꯍꯌꯦꯡ ꯊꯦꯡꯅꯔꯁꯤ ꯉꯁꯤ ꯑꯣꯏꯔꯅꯦ
ꯎ ꯀ ꯍꯥꯏ ꯇ ꯂꯨ ꯀꯋ
ꯎꯝ
ꯂꯩ ꯅꯪꯒꯤ ꯆꯥꯛ ꯊꯣꯡꯗ꯭ꯔꯣ ꯑꯩꯣꯏꯗ
ꯎꯝ
ꯆꯥꯛ ꯊꯣꯡ꯭ꯔꯕ ꯅꯅꯗꯤ
ꯑꯃꯃꯨꯛ ꯊꯣꯡꯕ ꯆꯥꯛꯄꯨꯗꯤ ꯑꯗꯨꯝ ꯊꯥꯡꯀꯠꯂꯦ ꯑ ꯏꯁꯤꯡꯁꯤꯗ ꯎꯕꯗ ꯑꯩꯁꯦ ꯍꯥꯔꯠꯆꯦꯠ ꯀꯥꯔ ꯇꯧꯔꯤ
ꯀꯔꯤꯁꯤꯡꯅꯣ ꯍꯥꯏꯖꯦ
ꯑꯣꯏ ꯁꯤꯦ ꯅ
ꯃꯁ ꯄꯕ
ꯀꯩꯅꯣꯗꯅꯔꯣ ꯁꯤꯖꯤꯟꯅꯩꯌꯦꯕ ꯇꯦꯡꯀꯤꯒꯤ ꯔꯣꯧꯕꯗꯨꯅ
ꯎꯝ ꯅꯪ ꯖꯥꯔ ꯂꯧꯅꯦꯗꯣ ꯂꯧꯗ꯭ꯔꯕ
ꯂꯧꯎ ꯑ ꯆꯥꯔꯗꯣ ꯃꯈꯥ ꯂꯩꯍꯧꯔꯦ ꯑꯗꯨ ꯑꯩꯅ ꯁꯤꯗ ꯏꯁꯤꯡ ꯁꯕ ꯀꯥꯈꯠꯂꯛꯄꯁꯤꯗꯤ ꯖꯥ ꯍꯗ ꯄꯨꯈꯠꯂꯛꯇ꯭ꯔꯦ
ꯑꯁ ꯀꯩꯁꯨ ꯀꯥꯏꯗꯦꯗ ꯏꯁꯤꯡ ꯁꯥꯍꯟꯕ ꯄꯣꯠꯇꯨꯗꯤ
ꯁꯣꯁꯨꯇ ꯍꯥꯏ ꯁꯥꯡ ꯇ
ꯎꯝ ꯀꯩꯁꯨ ꯀꯥꯏꯁꯦ ꯃꯤ ꯑꯗꯨ ꯂꯣꯏ ꯊꯛꯅ ꯆꯥꯅ ꯇꯧꯔꯤꯅꯦꯁꯦ
ꯍꯥꯄ ꯍꯣꯏ ꯀꯣꯅꯤ ꯆꯜ ꯍꯥ ꯃꯥꯅꯤ
ꯎꯝ
ꯐꯣꯟꯁꯦ ꯌꯥꯝ ꯃꯣꯠꯂꯦꯕ ꯃꯣꯏꯒꯤ ꯃꯥꯒꯤ ꯊꯝꯃꯤꯁꯦ ꯭ꯔꯥꯏꯁꯦ ꯁꯤ ꯇ
ꯎ
ꯗꯆ
ꯍ
ꯁꯪꯒꯣꯝꯁꯦ ꯁ꯭ꯋꯥꯏ ꯂꯩꯔꯀꯥꯟꯗ ꯈꯔ ꯈꯪꯉꯦ ꯑꯩꯅ ꯚꯦꯂꯨꯏ
ꯌꯨꯝꯗꯗꯤ ꯌꯥꯝ ꯅꯨꯡꯉꯥꯏ ꯅꯨꯡꯉꯥꯏ ꯇꯧꯕꯗ
ꯍꯣꯏ ꯊꯤꯔ ꯊꯔ ꯄ ꯆꯥꯕ ꯊ ꯊꯛ ꯇꯒꯤ ꯇꯔ ꯇ
ꯅꯪ ꯇꯣꯛꯑꯣꯗ ꯇꯁꯦꯡꯅ ꯑꯣꯜ ꯔꯥꯎ ꯌꯦꯡꯕꯗ ꯇꯄ ꯑꯃ ꯀꯩꯅꯣ ꯍꯟꯕꯗꯨꯗꯤ
ꯅꯠꯇꯦꯍꯦ ꯑꯩꯅ ꯊꯛꯆꯕꯩꯅꯦ ꯃꯤꯅ ꯊꯛꯄꯦ ꯍꯥꯏꯕꯩ ꯋꯥꯅ
ꯁꯦꯜꯗꯣ ꯌꯥꯝ ꯆꯪꯉꯤꯅꯦꯀꯣ
ꯑꯗꯨꯗꯤ ꯌꯨꯝꯗꯨꯁꯨ ꯆꯞ ꯃꯥꯟꯅꯩ ꯏꯃꯥ ꯏꯃꯥ ꯏꯃꯥ ꯎꯝ
ꯍꯣꯏ ꯅꯪꯉꯣꯟꯗꯒꯤ ꯅꯪꯉꯣꯟꯗꯒꯤ ꯆꯠꯇꯕꯒꯤ ꯈꯪꯗꯕꯗꯣ ꯑꯗꯨꯅꯅꯤꯅꯦ ꯃꯄꯥꯟꯗ ꯂꯩꯕ ꯃꯤꯅ ꯀꯩꯅꯣ ꯇꯧꯋꯦ ꯍꯥꯏꯁ ꯁꯥ ꯃꯔꯣꯏꯒꯨꯝꯕꯁꯦ ꯂꯨꯄꯥ ꯌꯥꯡꯈꯩ ꯄꯤꯌꯦ ꯌꯥꯝ ꯏꯁꯄꯦꯁꯦꯜ ꯑꯣꯏꯔꯀꯥꯟꯗ ꯍꯥꯄꯤꯤꯒ
ꯃ ꯄꯨꯨꯟꯗ
ꯎꯝ
ꯎ ꯃꯣꯏ
ꯀꯩꯅꯣꯗꯒ ꯗꯤꯜꯂꯤꯗꯒ ꯂꯩꯔꯤꯁꯤꯡꯁꯦ ꯃꯣꯏ ꯄꯣꯠ ꯑꯐꯥꯎꯕ ꯑꯝꯇ ꯂꯩꯇꯦꯔ ꯀꯔꯤꯅꯣ ꯈꯪꯗꯣꯡꯦ ꯉꯥ
ꯐꯤ ꯃꯉꯥꯏꯔꯤꯦ ꯀꯩꯅꯣ
ꯍꯣꯏ ꯑꯗꯨ ꯃꯉꯥꯏ ꯍꯣꯏ
ꯐꯤꯒꯨꯝꯕ ꯍꯥꯏꯗꯤ ꯄ꯭ꯂꯥꯁꯇꯤꯛ ꯑꯦ ꯁꯤꯟꯊꯦꯇꯤꯛ ꯑꯣꯏꯕꯈꯩꯗꯗꯤ ꯃꯣꯏꯗꯤ
ꯎꯝ ꯎꯝ
ꯄꯨꯂꯞ ꯄꯨꯂꯞ ꯂꯧꯕꯅꯦ ꯍꯣꯡꯉꯦꯅ
ꯎꯝ
ꯑꯈꯣꯏ ꯏꯁ꯭ꯋꯥꯏꯒꯤ ꯐꯥꯎ ꯃꯣꯏꯅ ꯂꯣꯏ ꯁꯥꯔ ꯊꯥꯖꯤꯜ ꯂꯛꯏꯁꯤꯅꯤ
ꯎꯝ ꯎꯝ
ꯔꯥꯅꯤ ꯐꯤꯒꯏ ꯅꯨꯡ ꯐꯤꯉ
ꯍꯣꯏ ꯑꯗꯨ ꯍꯥꯏꯔꯒ ꯃꯦꯆꯤꯟꯒꯤ ꯀꯣꯟꯗꯨꯣ ꯅꯣꯏ ꯑꯩꯉꯣꯟꯗ ꯑꯥꯏꯗꯤꯌꯥ ꯂꯩꯅꯗ꯭ꯔꯤꯀꯣ ꯍꯥꯏꯗꯤ ꯑꯥꯏꯗꯤꯌꯥ ꯂꯩꯅꯗꯦ ꯃꯤꯟꯁ ꯇꯧꯅꯕ꯭ꯔꯥ
ꯑꯧ ꯇꯧꯗꯦ ꯑꯗꯨꯕꯨꯗꯤ ꯀ꯭ꯔꯣ ꯀ ꯀꯣ ꯀꯅꯣ ꯇꯥꯏꯅꯤꯡ ꯄꯣꯗꯦꯗ ꯀꯥꯏꯗꯒꯤ ꯏꯁ ꯃꯈꯣꯛ ꯈꯨꯍꯦ
ꯃꯈꯣꯜ ꯍꯧ ꯄꯩꯁꯥ ꯂꯥꯛꯑꯗꯤ ꯐꯩꯗꯅ
ꯅꯣꯏ ꯑꯗꯨ ꯅꯣꯏ ꯑꯟꯇꯤꯅ
ꯑꯩꯈꯣꯏ ꯑꯩꯈꯣꯏ ꯏꯃ ꯍꯣꯏꯔ ꯑꯩꯈꯣꯏ ꯃꯥꯥꯔ ꯑꯩꯈꯣꯏꯅ ꯆꯥꯔꯝꯃ ꯈꯔ ꯂꯥꯛ ꯑꯃ ꯃꯌꯥꯗ ꯆꯪꯕ ꯃꯥꯜꯂꯦ ꯑꯩ ꯅꯍꯥꯟ ꯅꯣꯡꯃ ꯀꯔꯥꯏꯗꯅꯣꯝ ꯊꯦꯡꯅꯔꯝꯕꯅꯤꯅꯦ
ꯇꯧꯅꯨ ꯑꯁ ꯅꯣꯏ ꯃꯈꯣꯟꯁꯦ ꯇꯧꯅꯨꯒ ꯍꯥꯏꯔꯛꯇꯣꯔꯤꯀꯣꯅꯤꯗ ꯅꯣꯏꯟꯗꯤ ꯈꯨꯠ ꯄꯣꯛꯈ꯭ꯔꯦ ꯏꯁꯤꯡ ꯁꯥꯍꯟꯕꯗ
ꯀꯩ ꯅꯪ ꯏꯁꯤꯡ ꯑꯣ ꯕꯣꯏꯂꯔꯗ ꯁꯥꯍꯟꯗ꯭ꯔꯦꯕ ꯃꯣꯠꯄ ꯀꯌꯥ
ꯎꯝ ꯃꯩ ꯂꯥꯛꯑꯦ ꯍꯧꯖꯤꯛ ꯈꯛꯇ ꯐꯨꯅꯤꯡꯗ꯭ꯔꯥ ꯊ
ꯔꯥ
ꯌꯥꯝ ꯄꯣꯛꯈ꯭ꯔꯦ ꯃꯩꯗ ꯗꯥꯏꯔꯦꯛ ꯂꯩꯔꯤꯉꯩꯗꯅꯦ
ꯁꯤꯜꯕ꯭ꯔꯦꯛ ꯁ ꯀꯨꯝꯕ ꯂꯩꯕ꯭ꯔꯥ
ꯏꯅꯥꯎꯄꯤꯗꯣ ꯃꯣꯏ ꯄꯥꯔꯇꯥ ꯍꯧꯕꯗ ꯈꯨꯠ ꯄꯣꯛꯑꯕ ꯑꯗꯨꯒꯤ ꯏꯅꯦꯇꯣꯟꯗ ꯁꯗ꯭ꯔꯦꯛꯁ ꯂꯩꯔꯣ ꯍꯥꯏꯕꯗꯨꯅꯦ
ꯎꯝ ꯃꯣꯏꯗꯨꯕꯨ ꯀꯌꯥꯝ ꯁꯤꯠꯂꯦꯒꯦ ꯅꯣꯡꯃꯗꯒ
ꯑꯅꯤ ꯃꯨꯛꯇꯅꯦ ꯄꯨꯟꯅ
ꯑꯌꯨꯛ ꯅꯨꯡꯗꯥꯡ ꯄꯨꯟꯁꯤꯜꯂꯒ
ꯎꯝ ꯑꯌꯨꯛꯇꯅ ꯍꯦꯟꯅ ꯁꯤꯠꯂꯦꯕ ꯑꯌꯨꯛꯇ ꯑꯃ ꯑꯔꯁꯨ ꯔꯦꯅ
ꯎꯝ ꯄꯨꯔꯤꯗꯤ ꯇꯧꯗ꯭ꯔꯥ ꯃꯣꯏꯗ
ꯍꯧꯗ
ꯑꯣꯝ
ꯑꯃ ꯁꯤꯠꯂꯦꯕꯀꯣ ꯃꯣꯏꯁꯦ ꯑꯗꯨꯝ ꯑꯅꯝꯕ ꯃꯇꯝꯗ ꯑꯗꯨꯒ ꯀꯩꯅꯣꯗ ꯑ ꯏꯅꯦꯒꯨꯝꯕ ꯁꯤꯡꯉꯛꯀꯥꯟꯗꯗꯤ ꯍꯦꯟꯕ
ꯝꯗ
ꯆꯥꯎ ꯆꯥꯎ ꯆꯥꯎ ꯑꯩꯒꯗꯤ ꯍꯧꯕꯤꯔꯛꯑꯣꯅ
ꯎꯝ ꯇꯟꯁꯤꯗ ꯑꯩꯁꯨ ꯃꯣꯏꯅ ꯈꯪꯗꯧ ꯃꯥꯜꯂꯦ
ꯎꯝ ꯃꯤꯗꯤ ꯀꯃꯥꯏ ꯇꯧꯕꯅꯣ ꯈꯪꯗꯦ ꯃꯣꯏ ꯃꯁꯛꯁꯦ ꯌꯥꯝ ꯃꯨꯟꯅ ꯈꯪꯂꯩꯔꯝꯃꯦ ꯑꯁ ꯑꯩ ꯁꯣꯝꯗ ꯏꯁꯤꯡꯗ ꯌꯥꯗ꯭ꯔꯦ ꯑꯝꯇ ꯑꯥ ꯊꯝꯃꯒꯦ ꯊꯝꯃ
ꯊꯝꯃꯦ ꯊꯝꯃꯦ ꯎꯝ